ꯊꯨꯅ ꯇꯈꯥꯏꯄꯅꯤ
ꯌꯥꯝ ꯐꯩꯅ ꯅꯪꯕꯨ ꯀꯩꯗꯧꯔꯤꯅꯣ
ꯑꯩ ꯍꯧꯖꯤꯛꯁꯦ ꯃꯤꯡꯁꯦꯟ ꯀꯟꯅ ꯌꯦꯡꯂꯤꯕꯅꯦ
ꯑꯩꯒꯤ ꯁꯛꯗꯣ ꯀꯃꯥꯏ ꯇꯧꯕ꯭ꯔꯥ ꯍꯥꯏꯅ ꯅꯣꯏꯅ ꯃꯥꯏ ꯇꯥꯕ ꯃꯐꯝꯗ
ꯑꯁ ꯌꯥꯝ ꯊꯨꯋ‌ꯦꯅ
ꯊꯨꯕꯅꯦ ꯊꯨꯕꯅ‌ꯦ
ꯌꯥꯝ ꯐꯩꯌꯦ ꯌꯥꯝ ꯐꯩꯌꯦ ꯌꯦꯡꯉ‌ꯣ ꯐꯖꯕ ꯁꯛꯇ‌ꯣ
ꯑꯩꯒꯤ ꯁꯛꯁꯦ ꯑꯩꯗꯣ ꯍꯟꯗꯛꯁꯦ ꯋꯥꯈꯜ ꯂꯩꯅꯥ ꯈꯔ ꯂꯩꯈ꯭ꯔꯒꯤꯀꯣ ꯖꯠ ꯖꯠ ꯊꯣꯔꯛꯈ꯭ꯔꯤꯕ ꯎꯔꯤꯡꯒꯨꯝꯕ ꯀ꯭ꯔꯤ ꯀ꯭ꯔꯤꯅ‌ꯣ ꯁꯥꯁ‌ꯦ ꯌꯦꯡꯕ ꯌꯥꯗ꯭ꯔꯦ ꯑꯍꯟ ꯃꯜꯂꯛꯈ꯭ꯔꯦ ꯅꯍꯥꯟꯗꯤ ꯈꯔ ꯈꯔ ꯑꯉꯥꯡ ꯃꯜꯂꯦꯕ
ꯑꯍꯟ ꯃꯥꯟꯗꯦꯗ ꯀꯔꯤꯅꯣ ꯅꯪꯁꯨ ꯌꯥꯝ ꯂꯩꯁꯥꯔꯤꯉꯩꯗ ꯑꯩꯅ ꯂꯩꯁꯥꯥꯔꯤꯉꯩꯗ ꯑꯉꯥꯡ ꯑꯦ ꯀꯔꯤ ꯑꯍꯟꯅꯣ
ꯅꯍꯥꯟ ꯑꯩꯅ ꯑꯩꯒꯤ ꯏꯋꯥꯎꯗꯨ ꯄꯥꯎ ꯐꯥꯎꯅꯒꯦ ꯐꯥꯎꯅꯒꯦ ꯇꯧꯔꯒ ꯐꯥꯎꯅꯗ꯭ꯔꯥ ꯇꯣꯛꯈ꯭ꯔꯕꯗꯣ ꯐꯥꯎꯅꯥ ꯅꯤꯡꯖꯧꯗ ꯑꯩꯅ ꯁꯥꯎꯅꯤꯡꯉꯗꯣ
ꯀꯔꯤ ꯍꯥꯏꯕ
ꯑꯩ ꯏꯕꯥꯉꯣꯟꯗ ꯑꯩꯅ ꯄꯥꯎ ꯐꯥꯎꯅꯉꯥꯏ ꯇꯧꯔꯒ ꯑꯩꯒꯤ ꯁꯛ ꯌꯦꯡꯔꯒ ꯊꯣꯡꯅꯅꯤꯡꯗ꯭ꯔꯦ ꯍꯥꯏꯕꯗꯨꯅ ꯅꯣꯛꯅꯤꯡꯉꯦ
ꯌꯥꯝ ꯐꯖꯔꯤ ꯑꯗꯨꯗꯤ ꯑꯁꯤꯗꯒꯤ ꯍꯦꯟꯅ ꯐꯖꯕ ꯄꯥꯝꯕ꯭ꯔꯣꯅꯦ ꯅꯪꯕꯣ
ꯃꯥꯅ ꯑꯁꯤꯗꯒꯤ ꯍꯦꯟꯅ ꯐꯖꯒꯦꯔ ꯊꯤꯒꯦꯔꯗꯤ ꯗꯔꯀꯥꯔ ꯇꯥꯔꯤ ꯑꯃꯥꯅ ꯑꯄꯥꯝꯕ ꯕꯨꯔꯗꯤ ꯑꯩꯗꯤ ꯌꯥꯔꯦ
ꯑꯗꯨꯅꯦ ꯁꯛꯄꯨꯗꯤ ꯁꯦꯝꯕ ꯌꯥꯏ ꯃꯅꯨꯡꯗ ꯐꯔꯗꯤ ꯌꯥꯔꯦ ꯀꯔꯤꯅꯣ ꯍꯥꯏꯕ ꯑꯃ ꯗꯥꯏꯂꯣꯛ ꯑꯃ ꯂꯩꯕꯗꯨ ꯈꯪꯗꯕ꯭ꯔꯅ
ꯀꯔꯤ ꯗꯥꯏꯂꯣꯒ ꯔꯣ
ꯁꯛꯄꯨꯗꯤ ꯁꯦꯝꯕ ꯌꯥꯏꯌꯦ ꯃꯤꯁꯦ ꯅꯨꯡꯁꯤꯕꯁꯦ ꯁꯛꯄꯨꯗꯤ ꯃꯤ ꯃꯁꯛ ꯐꯖꯕ꯭ꯔꯥ ꯊꯤꯕ꯭ꯔꯥ ꯑꯗꯨꯗꯤ ꯊꯤꯔꯗꯤ ꯁꯦꯝꯗꯣꯛꯄ ꯌꯥꯏꯌꯦ ꯑꯗꯣ ꯃꯥꯒꯤ ꯃꯅꯨꯡꯒꯤ ꯍꯥꯏꯕꯗꯤ ꯃꯥꯒꯤ ꯋꯥꯈꯜ ꯀꯔꯤ ꯀꯩꯀ ꯑꯗꯣ ꯐꯠꯇ꯭ꯔꯗꯤ ꯎꯝ ꯐꯠꯇꯦ ꯍꯥꯏꯕ ꯁꯛꯊꯤ ꯁꯛꯊꯤꯔꯁꯨ ꯁꯛꯊꯤꯔꯁꯨ ꯃꯥꯒꯦ ꯋꯥꯈꯜꯗꯣ ꯑꯗꯨꯝ ꯃꯤꯕꯨ ꯅꯨꯡꯁꯤꯕ ꯑꯗꯨꯃꯥꯏꯅ ꯂꯨꯅ ꯇꯧꯕ ꯇꯧꯔꯗꯤ ꯁꯛꯄꯨꯗꯤ ꯁꯦꯡꯊꯣꯛꯄ ꯌꯥꯏꯌꯦ ꯑꯗꯣ ꯑꯃ ꯃꯥꯒꯤ ꯋꯥꯈꯜ ꯀꯩꯀꯥꯗꯗꯤ ꯁꯦꯝꯕ ꯌꯥꯗ ꯂꯩꯌꯦꯅ ꯑꯗꯨꯒꯤ ꯗꯥꯏꯂꯣꯛ ꯃꯤꯅ ꯍꯥꯏꯅꯕꯗꯣ ꯈꯪꯗꯕ꯭ꯔꯥ
ꯈꯪꯉꯦ ꯈꯪꯉꯦ ꯅꯍꯥꯟꯗꯣ ꯏꯃꯥꯟꯅꯕꯤ ꯑꯃ ꯂꯩꯌꯦꯀꯣ ꯃꯁꯥ ꯈꯔ ꯕꯗꯣ
ꯍꯥꯥ
ꯏꯃꯥꯟꯅꯕꯤ ꯑꯃ ꯂꯩꯌꯦꯀꯣ ꯃꯁꯥ ꯈꯔ ꯄꯤꯛꯄꯗꯣ
ꯍꯣꯏ
ꯏꯆꯦ ꯅꯠꯇꯕ ꯏꯃꯥꯟꯅꯕꯤ ꯏꯃꯥꯟꯅꯕꯤ
ꯑꯣ ꯑꯣ ꯍꯣꯏ ꯍꯣꯏ
ꯑꯗꯨ ꯏꯃꯥꯟꯅꯕꯤꯅ ꯑꯩꯉꯣꯟꯗꯁꯦ ꯍꯥꯏꯕꯅꯦꯕ ꯅꯍꯥꯟ ꯅꯪꯂ ꯅꯪ ꯂꯛꯔꯒ ꯅꯪ ꯑꯃꯨꯛꯀ ꯍꯟꯈ꯭ꯔꯦꯀꯣ ꯃꯥꯏ ꯂꯥꯛꯅꯕ ꯃꯇꯝꯗꯗꯣ ꯑꯗꯨ ꯃꯇꯝꯗ ꯆꯦꯟꯅ ꯆꯦꯒ ꯑꯩꯒꯤ ꯏꯆꯦꯒ ꯑꯩ ꯑꯩꯈꯣꯏ ꯃꯔꯤꯁꯦ ꯆꯥꯛꯁꯦ ꯄꯨꯟꯅ ꯆꯥꯃꯤꯟꯅꯕꯅꯦꯕ
ꯎꯝ
ꯌꯥꯅꯤꯌꯦ ꯄꯤꯛꯇ꯭ꯔꯨ ꯑ ꯄꯤꯛꯄꯗꯨꯁꯨ ꯃꯤ ꯆꯠꯈ꯭ꯔꯕꯒꯤ
ꯎꯝ
ꯁꯦ ꯃꯥꯏ ꯂꯥꯛꯇꯦꯗꯅ ꯅꯣꯏꯒꯤꯗꯣ ꯀꯩꯅꯣ ꯄꯨꯔꯛꯇꯦꯗꯅ ꯊꯣꯡꯕꯗꯣ
ꯍꯣꯏ ꯍꯣꯏ ꯍꯣꯏ
ꯑꯩꯈꯣꯏꯁꯦ ꯊꯣꯡꯃꯤꯟꯅꯕꯅꯦꯕ ꯑꯗꯨꯒ ꯊꯣꯡꯃꯤꯟꯅꯕ ꯃꯇꯝꯗꯨꯗꯣ ꯏꯆꯦ ꯑꯅꯤꯗꯣ
ꯎꯝ
ꯀꯔꯤꯔꯣ ꯃꯥꯕꯨ ꯆꯦꯡꯁꯨ ꯄꯨꯊꯣꯛꯇꯦ ꯁꯨꯃꯥꯏꯅ ꯖꯠ ꯖꯠ ꯍꯥꯏꯕ ꯍꯧꯕꯅꯦꯕ ꯍꯥꯏꯗꯤ ꯇꯨꯃꯤꯟꯅ ꯑꯗꯨꯝ ꯂꯦꯞꯔꯒ ꯌꯦꯡꯉꯨꯔ ꯂꯩꯕꯅꯦꯕ ꯃꯣꯏꯕꯨꯗꯣ
ꯎꯝ
ꯑꯗꯨꯒ ꯅꯃꯥꯖꯦ ꯃꯥꯁꯦ ꯃꯥꯅ ꯑꯌꯨꯛꯇ ꯑꯗꯨꯝ ꯆꯠꯂꯦꯗꯅ ꯂꯥꯏꯔꯤꯛ ꯄꯥꯅꯕ ꯊꯝꯕ ꯇꯣꯠꯆꯔꯛ ꯑꯃꯨꯛꯀ ꯍꯜꯂꯛꯄ ꯍꯥꯜꯂꯛꯄ ꯃꯇꯝꯗꯗꯣ ꯎꯝ ꯆꯣ ꯆꯥ ꯆ ꯆꯥꯛ ꯆꯥꯗ꯭ꯔꯤꯕꯣꯁꯨ ꯍꯪꯕ ꯃꯥꯜꯂꯦꯀꯣ
ꯏꯆꯦ ꯈꯔ ꯃꯁꯥ ꯄꯤꯛꯄ ꯅꯨꯄꯤꯐꯥꯎ ꯁꯨꯃꯥꯏꯅ ꯍꯪꯕ ꯃꯥꯜꯂꯦꯕ ꯑꯗꯒꯤ ꯏꯁ ꯏꯆꯦ ꯃꯆꯥ ꯎꯝ ꯈꯔ ꯃꯆꯥ ꯄꯤꯛꯄꯁꯦ ꯁꯥꯎꯈ꯭ꯔꯦꯕ ꯑꯗꯨꯒ ꯑꯩꯈꯣꯏꯅ ꯑꯃꯨꯛꯀ ꯑꯥꯗ ꯎꯝ ꯑꯩꯈꯣꯏꯒꯤ ꯀꯩꯅꯣ ꯇꯝꯕꯒꯤ ꯃꯅꯥꯛꯇ ꯑꯩꯈꯣꯏꯁꯦ ꯆꯠꯁꯦꯅ ꯃꯄꯟ ꯊꯣꯛꯁꯦꯅ ꯊꯣꯛꯄꯅꯦꯕ ꯄꯣꯠ ꯈꯔ ꯂꯩꯁꯦ ꯍꯥꯏꯔꯒ
ꯎꯝ
ꯑꯗꯨꯗꯁꯦ ꯁꯤꯁꯨ ꯃꯤꯒꯤ ꯃꯃꯥꯡꯗ ꯏꯪꯀꯣꯛ ꯈꯪꯕ꯭ꯔꯥ ꯑꯣꯖꯥ ꯑꯃ ꯂꯦꯞꯂ ꯂꯩꯕ ꯅꯦꯕ
ꯎꯝ
ꯑꯗꯨꯗ ꯏꯆꯦ ꯈꯔ ꯄꯤꯛꯄꯗꯨꯅ ꯀꯔꯤꯔꯣ ꯃꯥꯕꯨ ꯀꯔꯝꯕ ꯃꯤꯔꯣ ꯃꯥꯕꯨ ꯆꯥꯛ ꯊꯣꯡꯗ꯭ꯔꯤꯕ꯭ꯔꯥ ꯀꯔꯤꯒꯤ ꯏꯟꯖꯥꯡ ꯊꯣꯡꯕ꯭ꯔꯥ ꯍꯪꯗ꯭ꯔꯦꯗ ꯆꯥꯛ ꯆꯥꯗ꯭ꯔꯤꯕ ꯍꯪꯕꯁꯤꯕꯨ ꯀꯔꯤꯉꯤꯔꯣ ꯃꯥꯕꯣ ꯑꯗꯣ ꯑꯩꯁꯦ ꯏꯀꯥꯏꯈ꯭ꯔꯕ ꯑꯩꯁꯦ ꯇꯥꯁꯤꯟꯅꯕ ꯁꯥꯈ꯭ꯔꯤꯕ ꯑ ꯀꯒꯤꯔꯥ ꯍꯥꯏꯔꯗꯤ ꯑꯣꯖꯥ ꯃꯥꯗꯣ ꯌꯦꯡꯉꯒ ꯅꯣꯛꯄꯅꯦꯕ ꯑꯩꯈꯣꯏ ꯑꯍꯨꯝꯕꯨ
ꯎꯝ
ꯑꯗꯣ ꯑꯁꯤ ꯑꯃꯨꯛꯀ ꯑꯩꯈꯣꯏꯁꯤ ꯍꯔꯥꯎꯔꯒ ꯃꯥꯒꯤ ꯀꯥꯗ ꯂꯩꯕꯅꯦꯕ
ꯎꯝ
ꯀꯥꯗ ꯂꯩꯕ ꯃꯇꯝꯗ
ꯑꯁꯤ ꯏꯃꯥꯟꯅꯕꯤ ꯃꯆꯥꯁꯤ ꯂꯥꯎꯔꯤꯗꯤ ꯃꯣꯏ ꯄꯨꯟꯕ ꯌꯥꯔꯕꯅꯤ ꯁꯨꯃꯥꯏꯅ ꯆꯠꯆꯥ ꯍꯥꯏꯕꯅꯦꯕ
ꯎꯝ
ꯑꯗꯨꯒ ꯑꯩꯅ ꯑꯁ ꯑꯩꯗꯤ ꯌꯥꯝ ꯅꯨꯡꯁꯤꯌꯦ ꯌꯥꯝ ꯅꯨꯡꯁꯤꯗ꯭ꯔꯣ ꯃꯣꯏꯁꯦ ꯀꯔꯤꯅꯣ ꯊꯣꯡꯕꯁꯨ ꯄꯨꯔꯥꯛꯇꯦ ꯅꯨꯡꯁꯤꯌꯦꯀꯣ ꯍꯥꯏꯔꯒ ꯃꯤꯗꯤ ꯄꯨꯆꯦꯜ ꯆꯥꯎꯕꯅꯤꯅ ꯃꯤꯅꯨꯡꯁꯤ ꯈꯪꯕꯅꯤꯅ ꯁꯨꯃꯥꯏ ꯑꯣꯏꯔꯝꯃꯣꯏꯌꯦꯍꯥꯏꯕ ꯁꯥꯎꯅꯤꯡ ꯃꯕꯥꯅꯤꯗꯣ ꯑꯩꯕꯨ ꯌꯥꯝ ꯂꯥꯎꯗꯕꯒꯤ ꯇꯥꯏꯞꯇ ꯑꯩꯕꯣ
ꯁꯨꯐꯥꯏ ꯍꯥꯏꯕꯅꯦꯕ ꯏꯑꯦ ꯑꯗꯨꯒꯤ ꯍꯥꯏꯔꯒ ꯇꯨꯃꯤꯟꯅ ꯂꯩꯈ꯭ꯔꯦꯗꯨ ꯅꯣꯛꯔꯒ ꯅꯣꯛꯄꯥ ꯁꯥꯔꯒ ꯇꯨꯃꯤꯟꯅ ꯂꯩꯈ꯭ꯔꯦ ꯑꯗꯨꯒ ꯑꯩꯅ ꯏꯃꯥꯉꯣꯟꯗ ꯍꯥꯏꯕꯅꯦꯕ ꯂꯥꯛꯈ꯭ꯔꯦꯀꯣ ꯑꯗꯨ ꯑꯗꯨꯝꯇꯪꯗꯤ ꯅꯪ ꯂꯥꯛꯄ ꯃꯇꯝ ꯑꯗꯨ ꯆꯪꯃꯤꯟꯅꯕꯒꯨꯝ ꯇꯧꯗ꯭ꯔꯥ ꯑꯩꯈꯣꯏꯗꯣ
ꯎꯝ ꯑꯗꯨꯒꯤ ꯑꯩꯗꯣ ꯎꯝ ꯑꯗꯨꯝ ꯀꯩꯅꯣ ꯂꯩꯇꯕꯅꯤꯅ ꯑꯩꯗꯣ ꯂꯩ ꯅꯤꯡꯗꯕ ꯑꯗꯨꯒꯤ ꯆꯠꯄꯅꯦꯕ ꯑꯩ
ꯑꯩꯅ ꯏꯃꯥꯉꯣꯟꯗ ꯍꯥꯏꯕꯅꯦꯕ ꯌꯥꯝ ꯅꯨꯡꯁꯤꯕꯅꯦ ꯏꯃꯥ ꯃꯣꯏꯒꯤ ꯖꯥꯇꯤꯗꯨ ꯅꯣꯏꯒꯤ ꯖꯥꯇꯤꯗꯣ ꯑꯩ ꯍꯥꯏꯔꯒ ꯑꯅꯤ ꯌꯥꯎꯔꯛꯄꯅꯦꯕ ꯃꯣꯏꯁꯦ ꯊꯣꯡꯕꯁꯨꯛ ꯄꯨꯔꯛꯇꯕ ꯑꯗꯨꯒꯤ ꯑꯩ ꯂꯥꯛꯇꯕꯒꯤ ꯊꯣꯡꯅꯤꯡꯉꯥꯏ ꯂꯩꯥꯏꯇ꯭ꯔꯒ ꯑꯩꯈꯣꯏ ꯊꯣꯡꯃꯤꯟꯅꯕꯅꯦ ꯌꯥꯝ ꯅꯨꯡꯁꯤꯕꯅꯤ ꯍꯥꯏ ꯏꯃꯥꯅ ꯇꯨꯃꯤꯟꯅꯧꯑꯣ ꯇꯨꯃꯤꯟꯅꯧꯑꯣ ꯁꯨꯝ ꯂꯩꯇꯕ ꯃꯊꯟꯇ ꯁꯨꯝ ꯍꯥꯏꯒꯅꯤ ꯍꯥꯏꯕꯅꯤ ꯑꯗꯣ ꯃꯕꯥꯥꯅꯤꯗꯣ ꯏꯪꯕ ꯈꯨꯌꯦꯡꯒꯨꯝꯕ ꯇꯧꯕꯗꯨ ꯑꯗꯨꯝ ꯈꯪꯉꯤꯀꯣ ꯅꯣꯏꯁꯨ ꯍꯥꯏꯗ꯭ꯔꯁꯨ ꯈꯥꯡꯕꯗ ꯁꯨꯃꯥꯏꯅ ꯇꯧꯕꯒꯤ ꯑꯩꯁꯦ ꯑꯩꯉꯣꯟꯗꯁꯨ ꯂꯟꯅ ꯂꯧꯒꯅꯤ ꯍꯥꯏꯔꯒ ꯑꯩꯁꯦ ꯅꯨꯡꯉꯥꯏꯈꯤꯗ꯭ꯔꯕꯅꯦ ꯃꯣꯏꯅ ꯇꯧꯕ ꯁꯨꯃꯥꯏꯅ ꯇꯧꯕ ꯎꯝ
ꯈꯔ ꯃꯆꯥ ꯑꯣꯏꯕꯗꯣ ꯑꯗꯨ ꯎꯝ ꯀꯩꯅꯣ ꯇꯧꯋꯦ ꯑꯗꯨꯒ ꯃꯥꯗꯣ ꯑꯃ ꯂꯩꯌꯦꯕ
ꯃꯥꯒꯤ ꯁꯥꯡꯗꯣ ꯂꯣꯠꯄ ꯍꯥꯏꯗꯕꯗꯣ ꯁꯥꯎꯕ ꯄꯥꯝꯗꯕꯒꯨꯝꯕ ꯂꯩꯔꯗꯤ
ꯎ ꯀꯩꯅꯣ ꯇꯧꯋꯦꯕ ꯃꯄꯥꯟꯗꯗꯤ ꯈꯔ ꯎꯝ ꯐꯕ ꯇꯥꯏꯞꯇ ꯇꯧꯔꯒ ꯃꯅꯨꯡꯗ ꯑꯃ ꯂꯩꯗꯣ
ꯍꯣꯏ
ꯂꯩꯌꯦ ꯑꯩ ꯑꯩꯒꯤ ꯏꯆꯦꯅꯁꯨ ꯍꯥꯏꯕꯅꯦꯕ ꯅꯍꯥꯟꯗꯣ ꯑꯩꯒꯤ ꯏꯆꯦ ꯑꯁꯤꯗ ꯂꯩꯕ ꯏꯆꯦꯗꯣ
ꯑꯣ ꯃꯥ ꯃꯥꯁꯦ ꯈꯪꯈ꯭ꯔꯕꯅꯦꯕ ꯅꯪ ꯂꯥꯛꯇꯕ ꯃꯇꯝꯗ ꯃꯔꯤ ꯂꯥꯏꯈ꯭ꯔꯦꯗꯅ ꯑꯗꯨꯒꯤ
ꯈꯪꯉꯦꯕ ꯅꯍꯥꯟꯗꯣ ꯍꯥꯏꯌꯦꯕ ꯑꯁꯤꯁꯦ ꯃꯅꯨꯡꯗꯗꯤ ꯑꯃ ꯂꯩꯕ ꯖꯠꯅꯤ ꯎ ꯅꯤꯌꯣꯝ ꯑꯃꯗꯤ ꯂꯩꯌꯦ ꯃꯥꯁꯦ ꯑꯗꯨꯃꯥꯏꯅ ꯍꯥꯏꯕꯅꯦꯕ ꯑꯩꯉꯣꯟꯗ ꯑꯩꯅ ꯍꯣꯏ ꯑꯗꯨꯃꯥꯏꯅ ꯃꯥꯜꯂꯦ ꯃꯥꯁꯦ ꯃꯄꯥꯟꯗꯗꯤ ꯌꯥꯝ ꯐꯕ ꯇꯥꯏꯞ ꯇꯧꯔꯒ ꯃꯅꯨꯡꯗ ꯀꯩꯅꯣ ꯇꯧꯋꯦ ꯑꯩꯅ ꯍꯥꯏꯕ
ꯏꯐꯅꯤ ꯑꯩꯈꯣꯏ ꯑꯗꯨꯝ ꯄꯤꯛꯄꯅ ꯃꯇꯝꯗꯁꯨ ꯑꯅꯣꯏꯕꯤꯕꯨ ꯌꯥꯝ ꯍꯥꯏꯈꯤꯕꯅꯦ ꯈꯪꯕ꯭ꯔ ꯃꯁꯛꯇꯨꯒ ꯀꯅꯥꯅ ꯃꯥꯕꯨ ꯄꯝꯒꯦꯔꯥ ꯁꯨꯃꯥꯏꯅ ꯇꯧꯔꯗꯤ ꯑꯩꯈꯣꯏꯗꯤ ꯉꯝꯖꯔꯔꯣꯏ ꯅꯨꯄꯥꯒ ꯉꯥꯡꯅꯔꯗꯤ ꯃꯄꯥꯟ ꯊꯣꯛꯄꯁꯨ ꯉꯝꯃꯔꯣꯏ ꯆꯠ ꯍꯩꯕꯅꯤ ꯈꯪꯕ꯭ꯔꯥ ꯍꯥꯏꯅ ꯑꯃꯨꯛꯀ ꯍꯥꯅꯨꯕꯤꯉꯣꯟꯗ ꯇꯝ ꯇꯧꯗꯕꯒꯤꯅꯤ ꯇꯝꯂꯗꯤ ꯃꯣꯢꯕꯅꯤ ꯁꯣꯏꯅ ꯈꯠꯅꯔꯛꯀꯅꯤ
ꯍꯣꯏ ꯈꯪꯔꯒꯅꯤ ꯑꯗꯨꯒ ꯀꯩꯅꯣ ꯑꯗꯨꯒ ꯃꯥꯕꯨ ꯊꯤꯅ ꯉꯥꯡꯉꯒ ꯑꯃꯨꯛ ꯌꯥꯝ ꯂꯥꯛꯅ ꯑꯗꯨꯝ ꯇꯧꯕꯗꯣ ꯃꯌꯦꯁꯨ
ꯎꯝ
ꯆꯞ ꯃꯅꯩꯗ ꯑꯅꯤꯃꯛ ꯑꯗꯨꯒ ꯎꯝ ꯀꯩꯅꯣ ꯃꯥꯁꯨ ꯐꯣꯟ ꯇꯧꯕꯗꯣ ꯃꯤ ꯂꯣꯟꯃꯛꯕꯨꯨ ꯑꯗꯨꯝ ꯇꯧꯋꯦꯗꯅ
ꯎꯝ
ꯈꯔ ꯃꯆꯥ ꯑꯣꯏꯕꯗꯨꯁꯨ ꯇꯧꯋꯦꯕ ꯑꯅꯤꯃꯛ ꯆꯥꯞ ꯃꯥꯟꯅꯩꯌꯦꯕ
ꯍꯣꯏ ꯑꯗꯨꯒ ꯃꯣꯏꯅ ꯁꯨꯃꯥꯏ ꯇꯧꯕꯗꯣ ꯍꯥꯏꯗꯤ ꯅꯨꯡꯉꯥꯏꯇ꯭ꯔꯒ ꯇꯣꯛꯈ꯭ꯔꯦꯗꯅ ꯑꯗꯨꯒ ꯍꯥꯏꯗꯤ ꯈꯪꯗꯕꯅꯤꯀꯣ ꯅꯆꯦꯗꯣ ꯅꯨꯡꯉꯥꯏꯇꯦ ꯍꯥꯏꯕꯗꯣ ꯑꯗꯣ ꯑꯃꯨꯛꯀ ꯑꯩꯒꯤ ꯏꯃꯥꯟꯅꯕꯤ ꯃꯆꯥ ꯂꯩꯌꯦꯀꯣ
ꯎꯝ
ꯏꯃꯥꯟꯅꯕꯤꯅ ꯑꯃꯨꯛꯀꯥ ꯑꯩꯉꯣꯟꯗ ꯍꯥꯏꯕꯅꯦꯕ ꯏꯕꯥꯅꯤ ꯅꯍꯥꯟꯅ ꯑꯗꯨꯝ ꯏꯕꯥꯅꯤ ꯇꯨꯃꯤꯟꯅꯌꯦꯀꯣ ꯑꯅꯣꯏꯕꯤꯒꯤ ꯃꯥꯒꯤ ꯕ꯭ꯔꯣꯈꯥ ꯇꯥꯅꯤꯡꯉꯥꯏ ꯃꯌꯨꯝꯗ ꯆꯠꯈ꯭ꯔꯕ ꯇꯝꯗ
ꯎꯝ
ꯑꯗꯣꯝꯇꯅ ꯃꯅꯥꯗꯤ ꯃꯆꯥꯥꯗꯨꯅ ꯁꯨꯃꯥꯏ ꯍꯥꯏꯕꯅꯦꯕ ꯅꯍꯥꯟ ꯅꯣꯏ ꯆꯥꯛ ꯆꯕ ꯃꯇꯝꯗꯨꯗ ꯀꯅꯥ ꯀꯅꯥ ꯅꯨꯡꯉꯥꯏꯇꯕ ꯂꯩꯕ꯭ꯔꯥ ꯑꯩꯒꯤ ꯅꯣꯏꯒꯤ ꯅꯆꯦꯗꯣ ꯃꯉꯣꯟꯗ ꯀꯣꯜ ꯇꯧꯔꯛꯅꯤ ꯍꯥꯏꯌꯦ ꯀꯣꯜ ꯇꯧꯔꯣ ꯂꯩꯕꯁꯦ ꯌꯥꯝ ꯅꯨꯡꯉꯥꯏꯇ꯭ꯔꯦꯗꯥ ꯃꯣꯏꯁꯦ ꯅꯨꯡꯉꯥꯏꯇꯕ ꯃꯥꯜꯂꯦ ꯑꯩꯅ ꯁꯨꯃꯥꯏꯅ ꯇꯧꯕꯁꯦ ꯇꯥꯡꯁꯨ ꯈꯨꯨꯗꯣꯡ ꯍꯜꯂꯛꯀꯗꯕ ꯅꯥꯜꯂꯛꯑꯗꯤ ꯢꯕꯅꯤ ꯄꯨꯟꯕꯥ ꯌꯥꯈ꯭ꯔꯕꯅꯦ ꯁꯨꯃꯥꯏ ꯍꯥꯏꯔꯛꯄ ꯀꯥꯞꯄꯦ ꯌꯥꯏ
ꯀꯅꯥꯗꯔꯣ ꯒꯌ꯭ꯥꯟ ꯇꯥꯗꯦ
ꯏꯃꯥꯟꯅꯕꯤ ꯑꯩꯉꯣꯟꯗ ꯁꯨꯃꯥꯏ ꯍꯥꯏꯔꯥꯛꯄ ꯅꯆꯦꯗꯨꯅ
ꯑꯣ
ꯇꯨꯝꯃꯤꯟꯅꯕꯁꯦ ꯅꯨꯡꯉꯥꯏꯇ꯭ꯔꯕ ꯃꯥꯜꯂꯦ ꯃꯣꯏꯁꯦ ꯀꯔꯤꯅꯣ ꯇꯧꯈ꯭ꯔꯕ ꯃꯥꯜꯂꯦ ꯅꯨꯡꯉꯥꯏꯇꯦ ꯁꯨꯃꯥꯏꯔꯒ ꯍꯩꯑꯦ ꯍꯩꯌꯦ
ꯑꯣ ꯑꯩ ꯑꯩꯗꯤ ꯈꯪꯗꯦ
ꯁꯨꯃꯥꯏ ꯍꯥꯏꯕꯅꯤ ꯑꯗꯣ ꯑꯩꯅ ꯈꯪꯗꯦꯗ ꯃꯣꯏꯁꯤꯁꯨ ꯈꯔ ꯅꯨꯡꯉꯥꯏꯇꯕ ꯃꯥꯍꯜꯂꯦ ꯑꯗꯨꯒ ꯎꯝ ꯏꯃꯥꯟꯅꯕꯤ ꯃꯆꯥꯗꯨꯅ ꯀꯅꯥ ꯀꯅꯥ ꯁꯥꯎꯅꯕ꯭ꯔꯥ ꯁꯨꯃꯥꯏ ꯍꯥꯏꯕ ꯃꯥꯜꯂꯦ
ꯎꯝ
ꯑꯩꯗꯤ ꯁꯣꯄ꯭ꯔ ꯁꯣꯂꯣꯕ꯭ꯔ ꯁꯨꯃꯥꯏ ꯌꯥꯝ ꯍꯡꯕ ꯃꯥꯜꯂꯦ ꯏꯕꯅꯤ ꯆꯦꯡ ꯋꯥꯟꯕꯗꯣ
ꯎꯝ
ꯑꯗꯨꯅ ꯃꯥꯗꯤ ꯀꯔꯤꯁꯨ ꯇꯧꯗꯦ ꯑꯗꯣ ꯅꯣꯏꯅꯤꯒ ꯀꯩꯅꯣꯗꯣ ꯈꯔ ꯅꯨꯡꯉꯥꯏꯇꯕꯒꯨꯝꯕꯒꯤ ꯁꯥꯞ ꯇꯧꯕ ꯇꯧꯕꯁꯨ ꯃꯥ ꯍꯩ ꯍꯩꯕꯅꯦ
ꯒꯌ꯭ꯥꯟ ꯇꯥꯗꯔ꯭ꯦꯗꯥ
ꯒ꯭ꯌꯥꯟ ꯇꯥꯗ꯭ꯔꯤꯕ꯭ꯔꯥ
ꯒꯌꯥꯟ ꯇꯥꯔꯦ ꯇꯥꯔꯦ ꯇꯥꯔꯦ
ꯑꯣ ꯑꯥꯁ ꯍꯣꯏ ꯅꯪꯉꯣꯟꯗꯗꯤ ꯍꯥꯏꯔꯝꯃꯣꯏ ꯎꯝ ꯃꯆꯥꯗ ꯍꯥꯏꯕꯅꯦꯕ ꯃꯆꯥꯅ ꯑꯃꯨꯛꯀ ꯑꯩꯉꯣꯟꯗ ꯍꯥꯏꯕ ꯍꯥꯏꯔꯛꯄ ꯋꯥꯅꯤꯗ
ꯑꯣ
ꯃꯥꯗꯣ ꯌꯥꯝ ꯅꯨꯡꯉꯥꯏꯇ꯭ꯔꯕꯒꯤ ꯑꯃꯨꯛꯀ ꯍꯥꯏꯅꯤꯡꯗ꯭ꯔꯕ ꯃꯥꯜꯂꯦ
ꯎꯝ
ꯁꯃꯥꯏ ꯇꯧꯒꯅꯤꯕ ꯃꯤꯅꯥ ꯍꯂꯛꯄ ꯃꯇꯝꯗ ꯃꯤꯣꯏꯁꯦ ꯑꯃ ꯑꯃ ꯂꯩꯌꯦꯕ ꯃꯅꯨꯡꯗ ꯑꯃ ꯃꯄꯥꯜꯗ ꯑꯃ ꯑꯃ ꯇꯧꯕꯒꯤ
ꯑꯩꯈꯣꯏꯗꯤ ꯑꯗꯨꯃꯥꯏꯅ ꯅꯠꯇꯕꯗꯣ ꯑꯩꯗꯤ ꯃꯄꯥꯟꯗꯁꯨ ꯃꯅꯨꯡ ꯍꯥꯏ ꯑꯩ ꯍꯥꯏꯒ꯭ꯔꯦ ꯁꯥꯎꯅꯤꯉꯥꯗꯤ ꯇꯥꯛ ꯇꯧꯔ ꯂꯣꯏꯔꯦ ꯅꯍꯥꯟꯅꯁꯨ ꯑꯩ ꯁꯥꯎꯅꯤꯡꯕꯒꯤꯅꯦ ꯑꯁꯤ ꯎꯝ ꯃꯆꯥꯗꯣ
ꯎꯝ
ꯑꯗꯨꯅ ꯅꯍꯥꯟ ꯑꯦꯟꯁꯥꯡ ꯊꯣꯉꯒꯥ ꯑꯦ ꯑꯁꯤ ꯂꯧꯒꯦꯀꯣ ꯑꯗꯨꯃꯥꯏꯅ ꯍꯥꯏꯕꯗꯣ
ꯑ
ꯑꯩꯅ ꯍꯥꯏꯕꯗꯤ ꯅꯍꯥꯟ ꯅꯣꯏꯅꯤ ꯊꯣꯡꯂꯒ ꯎꯃꯣꯔꯣꯛ ꯎꯝ ꯀꯩꯅꯣꯗꯣ ꯑꯇꯦꯛꯄꯗꯣ
ꯑꯣ
ꯅꯪꯗꯤ ꯑꯗꯨꯝ ꯂꯧꯋꯦꯗꯅ ꯑꯗꯨꯝ ꯑꯩꯈꯣꯏꯅ ꯊꯣꯝꯃꯤꯟꯅꯕꯅꯤꯅ ꯑꯗꯨꯝ ꯍꯪꯗ꯭ꯔꯁꯨ ꯌꯥꯔꯦ ꯍꯥꯏꯕ ꯋꯥꯅꯤꯗ ꯑꯩꯅ ꯍꯥꯏꯕꯗꯤ ꯑꯗꯨꯝ ꯂꯧꯔꯒ ꯆꯥꯟꯅꯕꯗꯨꯕꯨ ꯑꯗꯨ ꯂꯧꯒꯦꯀꯣ ꯑꯗꯨꯃꯥꯏꯅ ꯁꯥꯎꯅꯤꯡꯕ ꯑꯩꯗꯣ ꯑꯗꯨꯒꯤ ꯑꯗꯨꯝ ꯆꯥꯃꯤꯟꯅꯔꯒ ꯂꯩꯔꯒ ꯑꯗꯨꯝ ꯍꯪꯕꯗꯣ ꯇꯜꯂꯦ ꯍꯥꯏꯕꯗꯣ ꯑꯩꯅ ꯑꯗꯣ ꯃꯥ ꯁꯥꯎꯕ ꯑꯣꯏꯔꯝꯒꯅꯤ ꯑꯗꯨꯒꯤ ꯅꯨꯃꯤꯠꯇꯨꯁꯨ
ꯃꯥꯅ ꯑꯁꯦꯡꯕꯗꯤ ꯃꯥꯅ ꯑꯍꯥꯟꯕ ꯑꯣꯏꯕꯅꯤ ꯃꯥꯅ ꯁꯨꯃꯥꯏꯅ ꯇꯧꯒꯅꯨ ꯁꯨꯃꯥꯏꯅ ꯇꯧꯒꯨ ꯁꯨꯃꯥꯏꯅ ꯍꯥꯏꯒꯗꯕꯅꯤꯕ ꯑꯁꯦꯡꯕꯗꯤ ꯅꯠꯇ꯭ꯔꯒ ꯃꯅꯥ
ꯅꯍꯥꯟꯗꯨꯁꯨ ꯑꯩ ꯑꯩꯒꯤ ꯏꯆꯦꯗꯣ
ꯎꯝ
ꯑꯗꯨꯁꯨꯀꯣ ꯑꯗꯨꯃꯥꯏꯅ ꯇꯧꯕꯅꯦ ꯑꯩ ꯁꯥꯎꯅꯤꯡꯗꯅ ꯎꯝ ꯑꯩ ꯑꯩ ꯏꯆꯦ ꯉꯁꯤ ꯃꯅꯨꯡꯗ ꯆꯥꯅꯔꯄ ꯑꯩ ꯈꯥꯃꯦꯟ ꯀꯩꯀꯥ ꯄꯨꯔꯛꯄꯗꯣ ꯄꯨꯔꯛꯑꯒ ꯃꯥ ꯊꯣꯡꯕꯅꯦꯕ ꯊꯣꯡꯉꯒ ꯑꯩꯅ ꯍꯧꯖꯤꯛ ꯑꯩꯈꯣꯏ ꯑꯅꯤꯗꯤ ꯆꯥꯃꯤꯟꯅꯕꯅꯤꯗꯅ ꯑꯗꯨ ꯑꯣꯏꯔꯗꯤ ꯑꯁꯤ ꯑꯁꯤ ꯂꯧꯒꯦꯀꯣ ꯑꯁꯤ ꯂꯧꯒꯦꯀꯣ ꯍꯥꯏꯕ ꯎꯝ ꯗꯔꯀꯥꯔ ꯇꯥꯗꯦ ꯍꯥꯏꯕꯅꯤꯗꯥ ꯑꯩꯅ ꯍꯥꯏꯕꯗꯤ ꯅꯣꯏꯒ ꯆꯥꯃꯤꯟꯅꯗ꯭ꯔꯒ ꯎꯝ ꯑꯗꯨꯝ ꯆꯥꯃꯤꯟꯅꯗ꯭ꯔꯒ ꯀꯩꯅꯣ ꯑꯗꯨꯝ ꯂꯩꯔꯗꯤ ꯑꯁꯤ ꯂꯧꯒꯦ ꯑꯗꯨꯝ ꯍꯥꯡꯉꯁꯨ ꯀꯩꯁꯨ ꯀꯥꯏꯗꯦꯕ ꯑꯗꯨ ꯅꯠꯇꯕꯗꯨ ꯆꯥꯛꯃꯤꯟꯅꯔꯒ ꯑꯁꯤ ꯂꯧꯔꯒꯦꯀꯣ ꯁꯤ ꯂꯧꯒꯦꯀꯣ ꯍꯥꯏꯔꯒ ꯂꯩꯕꯣ
ꯎꯝ
ꯑꯩꯅ ꯊꯣꯡꯉꯅ ꯆꯥꯃꯤꯟꯅꯔꯒ ꯑꯩꯅ ꯍꯥꯏꯕꯅꯦ ꯑꯗꯨ ꯅꯨꯄꯤꯗꯨ ꯁꯨꯝ
ꯎꯝ
ꯑꯩꯅ ꯍꯥꯏꯕꯗꯤ ꯆꯥꯃꯤꯟꯅꯔꯗꯤ ꯑꯗꯨꯝ ꯃꯤꯅ ꯑꯩꯅ ꯄꯨꯔꯛꯄꯁꯨ ꯃꯥ ꯊꯣꯡꯒꯗꯧꯕ ꯃꯥ ꯄꯨꯔꯛꯄꯁꯨ ꯑꯩ ꯑꯗꯨꯝ ꯊꯣꯡꯈ꯭ꯔꯅꯤꯗꯅ
ꯍꯣꯏ
ꯑꯗꯨꯒ ꯑꯁꯤ ꯂꯧꯒꯦꯀꯣ ꯁꯤ ꯇꯧꯒꯦꯀꯣ ꯑꯗꯨꯝ ꯍꯪꯕꯗ
ꯎꯝ ꯅꯇꯤꯁꯃ ꯇꯧꯕ ꯁ ꯍꯥ
ꯇ ꯑꯗꯨꯕꯨ